ꯇꯥꯕ꯭ꯔꯣ
ꯍꯣꯏ ꯇꯥꯏꯌꯦꯦ ꯇꯥꯏꯦ
ꯀꯗꯣ ꯏꯅꯣ
ꯀꯩꯁꯨ ꯇꯧꯗꯗ
ꯀꯕ
ꯏꯁꯨꯁꯨ ꯇꯗꯤꯦ
ꯑꯩ ꯍꯧꯖꯤꯛꯇ ꯀꯣꯂꯤꯛ ꯐꯦꯟ ꯂꯣꯏꯇ ꯉꯥꯏꯔꯤ
ꯅꯪ ꯅꯪꯗꯨꯗ ꯂꯥꯛꯇꯣꯛꯄꯗ ꯑꯗꯨꯝ ꯀꯣꯂ ꯈꯛꯇꯪ ꯊꯦꯡꯉꯒ ꯂꯩꯣ
ꯃꯔꯇꯩ ꯀꯣꯂꯤꯛ ꯐꯦꯡꯅꯕ ꯅꯨꯄꯤ ꯊꯤꯤꯁꯦꯔ ꯈꯜꯂꯕꯅꯤ
ꯑꯁ ꯂꯣꯏꯔꯦꯍꯦ ꯀꯣꯂ ꯈꯛꯇꯪ ꯐꯦꯡꯅꯕ ꯑꯗꯨꯗꯤ
ꯑ
ꯑꯗꯨꯗꯅ ꯀꯩꯃ ꯆ ꯁꯥꯔꯒꯦ ꯑ ꯍꯣꯏ ꯊꯤꯃꯤꯒꯦ ꯊꯃꯤꯒ
ꯎꯝ
ꯏꯟꯖꯥꯡ ꯆꯥꯔꯒꯦ
ꯎꯝ ꯃꯔꯤ ꯏꯒ ꯃꯔꯝꯗ ꯀꯩꯅꯣ ꯑꯣꯛꯁꯥ ꯈꯤꯇꯪ ꯂꯦꯝꯕꯗꯣ
ꯑ ꯀꯩꯅꯅ ꯅ ꯄꯅꯨꯡꯁꯥꯁꯦ ꯉꯔꯥꯡꯒꯤ ꯅꯠꯇ꯭ꯔꯣ
ꯅꯠꯇꯦꯗ ꯑꯌꯨꯛ ꯑꯌꯨꯛ ꯁꯨꯝꯒ ꯊꯣꯡꯉꯦꯕ
ꯑꯣ
ꯑꯅꯧꯕ ꯀꯥꯗꯤ ꯉꯔꯥꯡꯒꯤ ꯑꯃꯨꯛꯒ ꯇꯥꯗꯤ ꯂꯣꯏꯔꯦ
ꯀꯩꯅꯣ ꯅꯣꯏꯅꯦꯦ ꯎ ꯀꯔꯝ ꯀꯥꯟꯗꯒꯤꯅꯣ ꯎꯁꯥ ꯆꯥꯕ ꯍꯧꯁꯤꯕꯣ
ꯀꯦꯖꯤ ꯀꯦꯖꯤ ꯑꯍꯨꯝ ꯑꯍꯨꯝ ꯑꯗꯨꯝ ꯀꯩꯅꯣ ꯇꯧꯕ ꯌꯦꯟꯅꯕ ꯀꯦ ꯖꯤ ꯑꯃꯗꯤ ꯀꯊꯣꯛꯈ꯭ꯔꯦ ꯀꯦ ꯖꯤ ꯑꯅꯤꯗꯨ ꯊꯣꯡꯅꯕ ꯊꯝꯕ ꯑꯃꯗꯤ ꯉꯔꯥꯡ ꯊꯣꯡꯉꯦ ꯑꯃ ꯉꯁꯤ ꯊꯣꯡꯉꯦ ꯑꯗꯨ ꯉꯁꯥꯏ ꯑꯌꯨꯛꯇꯨ ꯌꯥꯝ ꯄꯥꯛ ꯆꯥꯗ꯭ꯔꯦ ꯕ ꯑꯩꯁꯨ ꯄ꯭ꯔꯤꯇꯤꯀꯣ ꯆꯕꯅꯦꯅꯀꯣ
ꯎꯝ
ꯑꯩꯈꯣꯏ ꯏꯌꯥꯝꯕꯁꯤꯡꯁꯨ ꯃꯣꯏ ꯊꯕꯛ ꯂꯣꯏ ꯂꯩꯕꯅꯤꯅ ꯑꯌꯨꯛ ꯉꯟꯅ ꯆꯞꯅꯤꯅ ꯌꯥꯝ ꯄꯥꯛ ꯆꯥꯗ꯭ꯔꯦꯀꯣ ꯑꯗꯨꯒꯤ ꯌꯥꯝ ꯂꯦꯝꯃꯦ ꯑꯗꯨ ꯃꯥꯏꯔꯦꯟꯒ ꯊꯣꯡꯃꯤꯟꯅꯩ
ꯑꯌꯣ ꯇꯥꯕ꯭ꯔꯥ ꯑꯩꯒꯤ ꯕꯦꯛꯒ꯭ꯔꯥꯎꯟ
ꯇꯥꯗꯦ
ꯑꯣ ꯍꯔ ꯑꯗꯨꯗꯤ
ꯑ
ꯎꯐ
ꯍꯣꯏ
ꯀꯔꯇꯤꯀꯥꯗꯣ
ꯎꯝ
ꯁꯤꯟꯕ ꯂꯣꯏ ꯁꯤꯜꯂꯝꯕ꯭ꯔꯣ ꯁꯟ ꯂꯝꯝꯕ꯭ꯔꯣꯗꯗꯦ
ꯑꯣ ꯄꯦꯇꯤꯀꯜ ꯑꯅꯤꯗꯤ ꯃꯤꯡꯉꯗ ꯑꯗꯨꯝ ꯊꯥꯔꯒ ꯀꯣ ꯑꯗꯨꯝ ꯂꯣꯏꯔꯦꯗ ꯑꯗꯨꯒ ꯑꯃ ꯑꯍꯨꯝꯅꯦꯕ ꯑꯅꯤꯗꯤ ꯃꯤꯡ ꯉ ꯁꯥꯔ ꯂꯣꯏꯔꯦ ꯑꯃꯅ ꯀꯣꯏꯁꯟ ꯑꯍꯨꯝ ꯏꯊꯣꯛꯇꯒꯦ
ꯑꯁ ꯑꯗꯨꯗꯤ ꯌꯥꯝ ꯌꯥꯝꯗꯦꯅ ꯅꯣꯏꯒꯤꯗꯤꯀꯣ
ꯎꯝ ꯌꯥꯝꯗꯦꯗ ꯀꯣꯏꯁꯟ ꯑꯍꯨꯝ ꯍꯥꯏꯕꯗꯨ ꯄꯦꯖ ꯑꯃ ꯑꯃꯃꯝ ꯈꯛꯇꯅꯦꯗ ꯑꯗꯨꯗꯁꯨ ꯀꯩꯅꯣ ꯃꯣꯏ ꯑꯣꯕꯖꯥꯔꯔꯕꯦꯁꯟ ꯇꯦꯕꯜꯒꯨꯝꯕ ꯂꯩ ꯂꯩꯗꯅ ꯑ ꯑꯗꯨꯒꯨꯝꯕꯅꯤꯗ ꯍꯣꯏ ꯊꯥꯏꯅ ꯀ꯭ꯂꯥꯁ ꯏꯂꯚꯦꯟ ꯇꯨꯋꯜꯕꯇ ꯑꯦꯝꯁꯀꯨꯝꯕ ꯄ꯭ꯔꯤꯄꯦꯔꯦꯁꯟꯒꯨꯝꯕ ꯑꯗꯨꯝ ꯂꯩꯗꯅ ꯑꯗꯨ ꯀꯣꯏꯅꯦꯗ ꯌꯥꯝꯗꯦꯗ ꯀꯣꯏꯁꯟ ꯑꯍꯨꯝ ꯈꯛꯇ ꯄꯦꯖ ꯑꯃꯃꯝ
ꯅꯪ ꯅꯪꯁꯨ ꯍꯌꯦ ꯑꯩꯒꯤ ꯑꯩꯒꯤ ꯆꯠꯄꯤꯒꯦꯔꯣ
ꯁꯤꯗꯦ ꯑꯃꯗ ꯂꯤꯁꯤꯡ ꯑꯅꯤꯅꯤ ꯂꯧꯅꯤ ꯑꯩꯗꯤ
ꯒ ꯑꯗꯨꯗꯟꯅ
ꯅꯪ ꯊꯕꯛ ꯁ ꯂꯩꯇꯦꯗꯅ
ꯑꯩ ꯍꯌꯦꯡ ꯊꯕꯛ ꯂꯩ
ꯀꯩ ꯊꯕꯛꯅꯣ
ꯍ ꯑ ꯑꯩꯃꯥꯡꯕ ꯖꯔ ꯁꯅꯤ ꯖ ꯆꯂꯒ ꯍꯂꯒ ꯕ ꯁꯦꯀ
ꯑꯁ ꯅꯪꯦꯡ ꯆꯠꯀꯅꯤ ꯍꯥꯏꯅ ꯄꯩꯁꯥ ꯊꯠꯇꯣꯛꯗꯣꯏꯔꯣ ꯀꯩꯅꯣ
ꯃꯗ ꯏꯅꯦ ꯀꯩꯅꯣꯃ ꯀꯗ ꯀꯩꯅꯣ ꯑꯦꯛꯁꯤꯚꯦꯠ ꯇꯧꯕ꯭ꯔꯥ ꯇꯧꯗꯕ꯭ꯔꯥ ꯍꯥꯏꯕꯗꯨ ꯆꯦꯛ ꯇꯧꯕ ꯆꯠꯂꯣ ꯍꯥꯏꯕꯅꯤ ꯌꯦꯡꯕ ꯆꯠꯄꯗꯣ ꯎꯝ
ꯅꯣꯏ ꯏꯅꯦꯒꯤ ꯃꯆꯥꯗꯤ ꯀꯌꯥꯅꯣ
ꯏꯅꯦ ꯃꯆꯥꯥ ꯍꯥꯏꯕ ꯑꯩꯈꯣꯏ ꯁꯤꯗꯁꯦ ꯑꯩꯈꯣꯏ ꯑ ꯏꯄꯥꯒꯤ ꯃꯈꯥ ꯂꯩꯌꯦ ꯏꯄꯥꯒꯤ ꯃꯈꯥꯗ ꯑꯍꯨꯝ ꯂꯩꯌꯦꯕ ꯑꯅꯤꯗꯤ ꯂꯨꯍꯣꯡꯗ꯭ꯔꯦ ꯑꯃ ꯑꯃꯗꯤ ꯂꯨꯍꯣꯡꯉꯦ ꯑꯃ ꯂꯨꯍꯣꯡꯕꯗꯣ ꯑꯗꯨꯒꯤ ꯃꯆꯥ ꯑꯅꯤꯁꯤꯗ ꯂꯩ
ꯍ ꯑꯅꯤ ꯂꯨꯍ ꯂꯨꯍꯣꯡꯗꯕꯗꯤ ꯀꯩꯒꯤꯅꯣ ꯑꯉꯥꯡ ꯑꯣꯏ ꯑꯣꯏꯕꯒꯤꯔ
ꯑꯠꯇꯍꯦ ꯆꯍꯤ ꯆꯍꯤ ꯎꯝ ꯆꯍꯤ ꯌꯥꯡꯈꯩ ꯁꯨꯗꯔꯦ ꯎ
ꯂꯣꯏꯔꯦꯗꯅ
ꯑ ꯀꯩꯅꯣ ꯑꯩꯕꯨ ꯁꯤꯗ ꯑꯩꯈꯣꯏ ꯂꯩꯃꯤꯟꯅꯔꯤꯁꯤꯅ ꯈ꯭ꯋꯥꯏꯗꯒꯤ ꯀꯩꯅꯣꯅꯤ ꯑꯇꯣꯝꯕꯤ
ꯀꯩꯒꯤꯅꯣ ꯂꯩꯁꯥꯕꯤ ꯁꯥꯔꯤ ꯑꯣꯏꯅ ꯂꯩꯕꯗꯤ ꯄꯥꯗ ꯈꯥ ꯂꯂ
ꯀꯩꯅꯣ ꯐꯦꯃꯤꯂꯤ ꯄ꯭ꯔꯣꯕ꯭ꯂꯦꯝ ꯂꯩꯕꯩꯅꯤꯗ ꯏꯃꯨꯡ ꯄ꯭ꯔꯣꯕ꯭ꯂꯦꯝ ꯈꯤꯇꯪ ꯂꯩꯕ ꯃꯣꯏꯁꯨ ꯊꯥꯗꯣꯛꯑꯆꯕꯗꯨꯣ ꯅꯨꯡꯉꯥꯏꯔꯔꯣꯏꯕ ꯑꯉꯥꯡꯁꯨ ꯏꯊꯟꯗ ꯑꯣꯏꯕꯅꯤꯅꯀꯣ
ꯑꯥ
ꯑꯩꯕꯨ ꯌꯦꯡꯁꯤꯟꯅꯕ ꯃꯤ ꯂꯩꯇ꯭ꯔꯦꯕ ꯑꯗꯨꯒꯤ
ꯅꯪꯗꯤ ꯑꯉꯥꯡꯅꯗ꯭ꯔꯦꯍꯦ
ꯍꯥꯏꯕꯨ ꯊꯥꯏꯅ ꯊꯥꯏꯅꯗꯒꯤ ꯑꯗꯨꯝ ꯌꯦꯡꯁꯤꯜꯂꯛꯄꯅꯤꯅꯀꯣ ꯀ꯭ꯂꯥꯁ ꯀꯦꯖꯤꯗꯒꯤ ꯑꯩ ꯈꯨꯟꯗ ꯂꯩ ꯦꯕ ꯏꯃꯥ ꯍꯣꯏ ꯂꯩꯇꯦ ꯅꯠꯇꯦꯕ ꯏꯅꯦ ꯍꯣꯏ ꯑꯗꯨꯝ ꯂꯩꯔꯛꯄꯒꯤꯀꯣ ꯏꯅꯦꯒ ꯑꯗꯨꯝ ꯏꯕꯥꯅꯤꯇꯅꯤ ꯑꯗꯨꯝ ꯂꯩꯔꯣꯏꯁꯤ
ꯑꯣ ꯑꯗꯨ ꯑꯣꯏꯗꯤꯀꯣ ꯍꯌꯦꯡꯋꯥꯏ ꯅꯪ ꯎ ꯃꯤ ꯑꯣꯏꯔꯀꯥꯟꯗꯣ ꯃꯇꯤꯛ ꯆꯥꯔꯀꯥꯟꯗꯣ ꯑꯝ ꯅꯪꯅꯦꯕꯨ ꯐꯖꯅ ꯂꯨꯅ ꯇꯧꯕꯤꯌꯣ ꯑꯗꯨꯗꯤ
ꯇꯧꯗꯧꯏꯅ
ꯍꯣꯏ ꯇꯧꯒꯗꯕ ꯅꯤꯀꯣ ꯉꯧꯁꯟꯅꯗꯕꯤꯗ ꯑꯁ ꯑꯁ
ꯃꯁꯤꯅꯕꯤꯗ ꯑꯩꯈꯣꯏ ꯏꯆꯝ ꯆꯝꯖꯕꯅꯤꯅ ꯈꯪꯉꯤꯗꯅꯤ ꯉꯁꯥꯏꯁꯨ ꯍꯥꯏꯈ꯭ꯔꯦ ꯑꯩꯣꯏ ꯏꯆꯝ ꯆꯝꯗꯨꯕꯅꯤ
ꯍꯣꯏ ꯅꯪꯒꯤ ꯅꯪꯒꯤ ꯅꯪꯒꯤ ꯇꯝꯕꯗꯣ ꯌꯥꯔꯦꯒꯥꯏ ꯑꯣ ꯑꯩꯗꯤꯀꯣ ꯃꯤ ꯃꯤꯉꯣꯟꯗꯀꯣ ꯄꯥꯎꯇꯥꯛ ꯄꯤꯕꯨꯗꯤ ꯌꯥꯝ ꯍꯩ ꯅꯦ ꯍ ꯑꯩꯅ ꯇꯧꯊꯣꯔꯛꯄꯅꯦ ꯑꯗꯨꯃꯥꯏꯅ
ꯑꯩꯗꯤ ꯁꯨꯝ ꯇꯧꯗꯧꯔꯦꯕꯀꯣ
ꯃꯤꯉꯣꯟꯗ ꯍꯥꯏꯕꯗꯤ ꯑꯗꯨꯝ ꯑꯩꯁꯨ ꯍꯥꯏꯌ ꯍꯥꯏꯅꯦ ꯇꯧꯕꯗꯤ ꯁꯨꯇꯧ ꯇꯧꯗꯦ
ꯎ ꯑꯁ ꯉꯁꯤꯗꯣ ꯑꯩꯗꯣ ꯀꯩꯗꯧꯗꯣꯏꯅꯣ ꯈꯪꯗꯕꯀꯣ
ꯅꯣꯏ ꯗꯥꯏꯒ꯭ꯔꯥꯝꯗ ꯂꯣꯏꯔꯕꯣ
ꯂꯣꯏꯔꯦ ꯀꯗꯥꯏ ꯗꯥꯏꯒ꯭ꯔꯥꯝꯅꯣ ꯀꯔꯤꯅꯣ ꯒ꯭ꯌꯥꯟꯒ ꯇꯥꯗꯦ ꯑꯩꯒꯤꯗ
ꯎꯛꯇ ꯊꯔꯣꯅꯤ ꯏꯒꯦꯅꯤ ꯅꯗꯒ꯭ꯔꯗ
ꯊꯥꯔꯀꯦ ꯊꯥꯔꯀꯦ ꯃꯣꯏꯅ ꯌꯦꯛꯕꯨꯗꯤ ꯐꯖꯕꯅꯦ
ꯐꯖ ꯑꯗꯨꯅꯦ ꯌꯦꯡꯅꯤꯡꯕ
ꯑꯩꯅ ꯌꯦꯛꯄꯗꯤ ꯂꯣꯏꯔꯦ
ꯑꯣ
ꯑꯉꯥꯡ ꯃꯆꯥ ꯑꯌꯦꯛ ꯇꯝꯕ ꯃꯥꯥꯟꯕꯗꯅꯦ ꯍꯤꯡꯒꯅꯤ
ꯎꯝ ꯅꯣꯏ ꯑꯦꯛꯖꯥꯝ ꯂꯣꯏꯔꯁꯨ ꯑꯗꯨꯝ ꯑꯁꯤꯗ ꯂꯩꯗꯣꯏꯔꯣꯑꯣ ꯔꯖꯤꯀꯂ ꯑꯣꯏꯁ
ꯂꯩꯒꯅꯤꯗ ꯍꯥꯏꯗꯤ ꯑꯩꯈꯣꯏ ꯈꯨꯟꯗꯀꯣ ꯃꯤ ꯂꯩꯇ꯭ꯔꯦꯕꯀꯣ ꯈꯨꯟꯗ ꯃꯤ ꯂꯩꯇꯦꯕ ꯑꯗꯣ ꯑꯩꯈꯣꯏꯗꯤ ꯌꯨꯝ
ꯌ ꯂꯩꯔꯔꯣ
ꯍꯣꯏ ꯑꯩꯈꯣꯏ ꯈꯨꯟꯗꯗꯤ ꯑꯩꯈꯣꯏ ꯏꯆꯦꯍꯣꯏꯁꯨ ꯑꯩꯈꯣꯏ ꯏꯕꯨꯡ ꯀꯅꯥꯝ ꯂꯩꯇ꯭ꯔꯦꯕ
ꯑꯥ
ꯍꯣꯏ ꯏꯃꯥꯒ ꯏꯄꯥꯒꯗꯤ ꯂꯩꯌꯦ ꯑꯗꯣ ꯑꯩꯈꯣꯏꯗꯤ ꯌꯨꯝ ꯑꯅꯤ ꯁꯨꯑꯕꯀꯣ
ꯑꯥ
ꯑꯣ ꯈꯨꯟ ꯌꯧꯗ꯭ꯔꯤꯀꯥꯟꯗ ꯑꯃ ꯄꯨꯂꯤꯁꯁꯦꯛ ꯄꯣꯁ ꯂꯩꯕꯗꯣ ꯈꯪꯕ꯭ꯔꯥ
ꯁꯤꯔꯣꯝꯁꯨ ꯅꯣꯡꯃ ꯀꯣꯏꯕ ꯂꯥꯛꯑꯣꯅꯤ ꯑꯩꯈꯣꯏꯔꯣꯝꯗ
ꯅꯔꯣꯝꯗ
ꯎꯝ
ꯇꯂꯦ ꯑꯩꯗꯤꯀꯣ ꯑꯩꯗꯤ ꯏꯊꯟꯗ ꯊꯣꯛꯇꯦ
ꯏꯊꯟꯗ ꯍꯥꯏꯕ ꯅꯠꯇꯦꯅ ꯃꯥꯜꯂꯤ
ꯏꯃꯥꯟꯅꯕꯤꯁꯤꯡꯁꯨ ꯌꯥꯔꯣꯏꯌꯦ ꯇꯥꯔꯣ
ꯇꯥꯏꯅꯤ ꯇꯥꯏꯅꯤ
ꯏꯃꯥꯟꯅꯕꯤꯁꯤꯡꯁꯨ ꯏꯃꯥꯟꯅꯕꯤꯀꯣ ꯑꯃꯅ ꯃꯄꯥꯟ ꯂꯝ ꯂꯩꯑ ꯑꯃꯅ ꯑꯃꯁꯨ ꯑꯁꯤꯗ ꯂꯩꯇꯦ ꯍꯥꯏꯗꯤ ꯅꯛꯅ ꯏꯕꯥꯅꯤ ꯂꯩꯕꯗꯣ ꯅꯛꯑꯦꯕꯀꯣ ꯑꯗꯨ ꯑꯣꯏꯔꯁꯨ ꯃꯥꯁꯨ ꯌꯥꯔꯣꯏꯕꯀꯣ ꯃꯥꯗꯣ ꯑꯩꯈꯣꯏ ꯗꯗꯥꯒ ꯀꯩꯅꯣ ꯇꯧꯋꯦꯕ ꯀꯣꯏꯅꯩꯌꯦꯕꯀꯣ
ꯎꯝ
ꯎꯝ ꯑꯗꯨ ꯃꯥꯗꯣ ꯈꯔ ꯄꯣꯁꯦꯁꯤꯞ ꯑꯣꯏꯕꯀꯣ
ꯑꯣ ꯃꯥꯏꯀ
ꯑꯗꯨꯒ ꯆꯠꯊꯣꯛꯄꯁꯨ ꯌꯥꯔꯣꯏꯌꯦ ꯑꯣ
ꯑꯩꯁꯨ ꯑꯗꯨꯝ ꯏꯊꯟꯗ ꯑꯗꯨꯝ ꯇꯥꯏꯌꯦ
ꯈꯪꯗꯦꯅꯦ ꯇꯧꯐꯝ ꯈꯪꯗꯦ ꯑꯩꯁꯨ ꯆꯦꯜꯂꯒ ꯑꯃꯨꯛ ꯍꯜꯂꯛꯁꯤꯔ ꯈꯪꯗꯦ
ꯆꯦꯡꯒꯦ ꯍꯥꯏꯔꯗꯤ ꯅꯪ ꯐꯣꯇꯣ ꯊꯥꯕꯤꯔꯝꯃꯣ ꯑꯩ ꯀꯩꯅꯣꯗ ꯁꯇꯇ ꯍꯄꯤ ꯇꯒꯠꯅꯤꯡꯉ
ꯆꯪ ꯑꯩ ꯍꯦꯟꯅ ꯁꯛ ꯈꯪꯗ꯭ꯔꯤꯌꯦꯅ ꯐꯣꯇꯣ ꯊꯥꯔꯛꯑꯣ
ꯀꯩꯅꯣ ꯑꯃ ꯕ꯭ꯔꯗꯔ ꯑꯃꯗꯅ ꯊꯥꯔꯛꯇ꯭ꯔꯣ
ꯐꯔꯠꯇꯦ
ꯈꯪꯉꯝꯅꯤꯗ ꯊꯤꯟꯁꯤꯕ
ꯈꯪꯗꯦ ꯌꯥ ꯁꯦꯡꯕ
ꯑꯩꯈꯣꯏ ꯈꯨꯟꯗ ꯂꯥꯛꯑꯃꯗꯤ ꯑꯗꯨꯝ ꯈꯪꯉ ꯑꯗꯨꯨꯝ ꯀꯣꯂꯦꯖꯁꯨ ꯆꯞ ꯃꯥꯟꯅꯕꯅꯤꯅ ꯑꯗꯨꯝ ꯎꯕꯅꯤꯅ ꯈꯪꯝꯅꯤ
ꯎ ꯈꯪꯅꯦꯦ
ꯅꯪ ꯃꯌꯥꯏ ꯈꯥꯉꯦ ꯅꯪ ꯑꯣꯥꯉꯦ
ꯎ ꯍꯋꯥꯏ ꯈꯪꯕ꯭ꯔꯣ ꯀꯣꯂꯦꯖꯇ ꯎꯕ꯭ꯔꯣ
ꯁꯤꯁꯤꯁꯨ ꯑꯅꯤ ꯑꯍꯨꯝꯂꯛ ꯎꯔꯦ
ꯑꯣ
ꯐꯣꯇꯣ ꯁꯥꯒꯔ ꯐꯣꯇꯣ ꯁꯥꯒꯔꯕꯗꯨꯩꯅ ꯃꯨꯟꯅ ꯌꯦꯡꯁꯦ ꯅꯍꯥꯟ ꯊꯥ ꯍꯥꯏꯕꯗꯣ ꯅꯪ ꯃꯥ ꯂꯩꯩꯗꯤ ꯀꯟꯅ ꯂꯩꯕꯅꯤ
ꯎꯔꯝꯃꯁꯨ ꯌꯥꯏ ꯑꯗꯣ ꯅꯁꯛꯀ ꯅꯃꯤꯡꯒ ꯀꯣꯟꯂꯅ ꯐꯪꯗꯕꯗꯣ
ꯐꯇꯧ ꯐꯖꯕ ꯂꯩꯔꯛꯗꯤ ꯊꯥꯔꯛꯀꯦ ꯂꯩꯇ꯭ꯔꯗꯤ ꯈꯪꯗꯦ
ꯑꯁ ꯐꯖ ꯐꯖꯒꯦꯔ ꯊꯤꯒꯦꯔꯥ ꯀꯩꯁꯨ ꯀꯥꯏꯗꯦꯍꯦ
ꯀꯣꯂꯦꯖꯇꯕꯨꯁꯨꯕꯣ ꯏꯊꯟꯇ ꯑꯉꯥꯎꯕꯤꯒꯤ ꯇꯥꯏꯞꯇ ꯍꯥꯏꯅ ꯄꯪ ꯆꯠꯇ ꯆꯠꯂꯦꯗꯤ ꯆꯠꯃꯤꯟꯅꯕ ꯃꯤ ꯂꯩꯇꯕꯅꯤꯅꯀꯣ
ꯑꯥ꯭ꯔꯦꯗ ꯎ ꯋꯥꯁꯤꯦ
ꯎ ꯉꯁꯤ ꯑꯁ ꯐꯃꯨꯡꯗ ꯑꯗꯨꯝ ꯑꯃꯨꯛ ꯑꯣꯜꯂꯦ ꯑꯃꯨꯛ ꯊꯣꯏꯡꯉꯦ ꯑꯃꯨꯛ ꯕ꯭ꯂꯣꯛ ꯅꯝꯕ ꯁꯥꯟꯅꯔꯦ
ꯑ
ꯑꯦ
ꯑꯩꯁꯨꯦ ꯌꯨꯇꯨꯕꯔ ꯑꯣꯏꯔꯛꯇꯣꯏꯅꯦ ꯅꯣꯡꯃꯗꯤ
ꯁ ꯍꯣꯏ ꯀꯥꯎ ꯀꯥꯎꯅ ꯍꯦ ꯑꯗꯨꯗꯤ
ꯎꯝ ꯀꯥꯎꯔꯦ ꯇꯥꯎꯔꯦ ꯅꯣꯏꯒꯤꯅ ꯁꯛꯇꯣ ꯀꯩꯅꯣꯗ ꯊꯥꯕꯤꯔꯛ ꯊꯥꯒꯠꯀꯦ ꯌꯨꯇꯨꯨꯞꯇꯀꯣ
ꯌꯥꯗꯔꯦ ꯑꯗꯗꯤ